ꯍꯜꯂꯣ
ꯑꯥꯎ
ꯇꯔꯕꯣ
ꯇꯌꯦ
ꯀꯗꯧꯔꯒ
ꯆꯥꯛ ꯆꯥꯕ ꯂꯣꯏꯔ ꯀꯥꯞꯄ ꯃꯑꯣꯡꯗ ꯑꯗꯨꯝ ꯂꯩꯌꯦꯦ
ꯀꯩ ꯃꯊꯦꯜ ꯇꯧꯕꯤꯔꯒꯦ ꯅꯪꯣꯏꯕꯨꯣ
ꯉꯁꯤꯁꯦ ꯑꯣꯛꯁꯥ ꯑꯣꯏꯅ ꯇꯧꯔꯦ ꯑꯩꯈꯣꯏꯗꯤ
ꯑꯦꯁ ꯆ ꯑꯗꯨꯔꯤꯗꯈꯣꯏꯣꯏꯗꯤ
ꯍ
ꯎꯝ ꯍꯧꯖꯤꯛ ꯊꯣꯡꯕ ꯂꯣꯏꯕꯗ ꯉꯥꯏꯔꯤꯅ ꯑꯩꯈꯣꯏꯗꯤ
ꯀꯔꯤ ꯁꯅꯦꯕ
ꯉꯁꯤ ꯉꯥ ꯇꯨꯔꯦꯟ ꯉꯥꯀꯣ
ꯁꯥꯥꯎꯅꯤꯍꯦ
ꯅ ꯐꯥꯎ ꯆꯂꯨ
ꯑꯣ ꯑꯣ ꯌꯥꯝ ꯐꯪꯕ꯭ꯔꯥ
ꯁꯤ ꯌꯥꯝ ꯐꯪꯗꯦꯗ ꯏꯁꯤꯡ ꯆꯥꯎꯕꯅꯤꯅ ꯈꯤꯇꯪ ꯍꯪꯉꯤꯗ ꯔꯣ ꯃꯤ
ꯆꯤꯡꯕ꯭ꯔꯥ ꯅꯠꯇ꯭ꯔꯒ ꯀꯃꯥꯏꯅ ꯐꯕ꯭ꯔꯥ
ꯏꯟꯅ ꯁꯤꯤꯡꯤꯡꯃꯤꯔ
ꯑꯣ ꯑꯣ ꯑꯣ
ꯑꯩꯅ ꯑꯩꯈꯣꯏ ꯃꯔꯤ ꯆꯠꯄꯅꯦꯕ ꯑꯩꯈꯣꯏ ꯑꯩꯈꯣꯏ ꯃꯔꯤ ꯆꯠꯄꯗꯨ ꯈꯥꯏꯗꯣꯛꯅꯤꯡꯉꯥꯏ ꯑꯃꯨꯛ ꯈꯔ ꯀꯩꯅꯣꯝ ꯇꯧꯕ ꯑꯥ ꯑꯗꯨꯒꯤ ꯊꯣꯝꯃꯤꯟꯅꯒ ꯑꯌꯨꯛ ꯑꯗꯨꯝ ꯆꯥꯕ
ꯑꯣ ꯑꯣ ꯑꯣ ꯑꯣ ꯑꯗꯨꯝ ꯌꯥꯏꯅ ꯆꯥꯛ ꯄꯨꯣꯔꯛꯑꯒ ꯌꯦꯟꯁꯥꯡꯇ ꯄꯨꯟꯅ ꯆꯥꯕꯗꯨꯀꯣ
ꯎꯝ
ꯅ ꯐꯩꯌꯦ
ꯍꯧꯖꯤꯛ ꯑꯩꯈꯣꯏꯁꯨ ꯍꯣꯔꯦꯟ ꯕꯣꯔ ꯌꯦꯡꯅꯤꯡꯉꯥꯏꯀꯣ ꯑꯗꯨꯝ ꯊꯦꯡꯅ ꯆꯥꯕ ꯋꯥꯅꯤꯗ
ꯇ ꯁꯄꯣꯔꯠ ꯇꯧꯒꯦꯔꯔꯕꯧ ꯌꯦꯡꯅꯗꯤ
ꯑꯩꯁꯦ ꯉꯁꯤꯁꯦ ꯏꯁꯄꯦꯟ ꯑꯣꯏꯅ ꯇꯧꯔꯒꯦꯗ
ꯍꯣꯏ ꯃꯤ ꯌꯥꯝꯌꯥꯝꯕꯅ ꯏꯁꯄꯦꯟ ꯇꯧꯒꯗꯕ ꯃꯥꯜꯂꯦ ꯉꯁꯤꯁꯦ ꯏꯁꯄꯦꯟꯒꯤ ꯐꯦꯟꯗꯨ ꯌꯥꯝꯃꯦꯕ
ꯑ ꯃꯤ ꯌꯥꯃꯜ ꯅꯗꯤꯦ ꯑꯣꯁꯇ꯭ꯔꯦꯂꯤꯌꯥ ꯋꯥꯅ ꯆ ꯆꯀꯦꯗ
ꯑꯦꯁ ꯀꯥꯟ ꯏꯗ ꯗꯎ ꯕꯣꯜꯁ ꯅꯥꯞꯁꯦ ꯗꯥꯎ ꯗꯥꯎꯗ ꯂꯩ ꯍꯥꯏ ꯕꯣꯔꯣ ꯃꯈꯥꯏꯗ ꯅꯠꯇ꯭ꯔꯣ
ꯍꯣꯏ ꯕꯣꯔꯣꯝꯈꯥꯏꯗ
ꯇꯨꯝꯗ꯭ꯔꯗꯤ ꯌꯦꯡꯕ ꯇꯥꯔꯦ ꯑꯩꯁꯨ ꯇꯨꯝꯃꯗꯤ ꯈꯪꯗ꯭ꯔꯦ
ꯑꯦ ꯄꯨꯡ ꯀ ꯑꯗꯨꯋꯥꯏꯗ ꯇꯨꯝꯃꯤ ꯅꯪꯗꯤ
ꯑꯗꯨꯪꯗ ꯈꯨꯟꯗ ꯂꯩꯕ꯭ꯔꯥ ꯍꯪꯉꯣꯏ ꯃꯈꯣꯠꯇꯣ ꯀ꯭ꯔꯛ ꯀ꯭ꯔꯛꯇꯅ ꯅꯨꯡꯁꯤꯍꯦ
ꯍꯣꯏ ꯈꯨꯅ ꯂꯥꯛꯑꯦ ꯑꯩꯣꯏꯗꯤ
ꯑꯣ ꯅꯣꯡ ꯆꯨꯗꯕ꯭ꯔꯥ
ꯍꯧꯖꯤ ꯀꯗꯗ ꯅꯪ ꯆꯗꯗ ꯅ ꯃꯃ ꯂꯩ
ꯑꯣ ꯑꯣ ꯅꯣꯡ ꯃꯝꯂꯒ
ꯍꯣꯏ ꯊꯥꯁꯨ ꯊꯣꯛꯇꯦ ꯃꯝ ꯂꯩ ꯂꯩ ꯑꯗꯨꯝ
ꯈꯪꯗꯦꯅꯦ ꯏꯝꯐꯥꯜꯗꯁꯨ ꯅꯣꯡ ꯄꯥꯛꯇꯨꯗꯦ ꯉꯁꯥꯏ ꯑꯗꯨꯅꯣ ꯈꯔ ꯆꯨꯑꯦ ꯑꯗꯨ ꯌꯥꯝ ꯆꯨꯗꯦ
ꯍꯣꯏꯁꯥꯏꯦ ꯑꯩꯈꯣꯏ ꯑꯩꯈꯣꯏꯁꯨ ꯉꯁꯥꯏ ꯅꯨꯡꯊꯜ ꯅꯨꯡꯊꯤꯜꯔꯣꯝꯗ ꯅꯉꯣꯟꯗ ꯐꯖ ꯇꯣꯔꯥꯃ ꯇꯧꯈꯔꯦ
ꯑꯣ ꯁꯤ ꯑꯩꯈꯣꯏ ꯑꯩꯈꯣꯏ ꯉꯁꯥꯏ ꯅꯨꯡꯊꯤꯜꯗꯗꯤ ꯈꯔ ꯆꯨꯑꯦ ꯑꯗꯨ ꯌꯥꯝ ꯆꯨꯗꯕ ꯅꯠꯇꯕ ꯈꯖꯤꯛꯇꯪ ꯉꯥꯏꯍꯥꯛ ꯆꯨꯔꯒ ꯑꯃꯨꯛ ꯇꯣꯛꯈꯤꯕꯀꯣ
ꯑꯥ
ꯑꯗꯨꯒꯤꯅꯤꯗ ꯍꯌꯦꯡꯁꯦ ꯀꯗꯥꯏ ꯆꯠꯒꯦꯔꯥ
ꯑꯗꯨꯝ ꯌꯨꯝꯒꯤ ꯊꯕꯛ ꯍꯤꯡꯒꯣꯒꯨꯝꯕ ꯑꯗꯨꯝ ꯇꯧꯔ ꯂꯩꯅꯤꯗ
ꯎꯝ ꯎꯝ ꯌꯥꯝ ꯐꯩꯌꯦ
ꯀꯔꯤꯝꯇ ꯆꯠꯅꯤꯡꯉꯥꯏꯁꯨ ꯂꯩꯇꯦ ꯑꯩꯈꯣꯏꯗꯤ ꯌꯨꯝ ꯌꯨꯝꯗ ꯆꯥꯕ ꯇꯨꯝꯕ ꯑꯗꯨ ꯈꯛꯇꯅꯤ
ꯌꯨꯝꯒꯤ ꯒꯥꯥꯔꯠꯒ ꯈꯨꯟꯒꯤ ꯕꯤ ꯗꯤ ꯑꯦꯐ ꯑꯣꯏꯈ꯭ꯔꯕ꯭ꯔꯣ
ꯑꯦ ꯑꯣꯏꯗꯤꯗꯈꯣꯏꯗꯤ ꯑꯗꯨꯒꯨꯝꯕꯗ ꯇꯂꯦꯕ
ꯑꯣꯏꯌꯣ ꯌꯥꯗ꯭ꯔꯣ
ꯑꯁ ꯃꯤ ꯗꯃ ꯂꯩꯗ ꯏꯌꯥꯝꯕ ꯑꯃꯁꯨ ꯂꯩ ꯆꯥꯛꯇꯦ ꯃꯥꯁꯨ
ꯑꯣ ꯅꯪ ꯏꯌꯥꯝꯕ ꯅ ꯏꯌꯥꯝꯕ ꯆꯠꯄꯤꯒꯦ ꯅꯪ ꯆꯠꯇꯕ꯭ꯔꯥ
ꯍꯣꯏ ꯏꯃꯨꯡꯗꯒꯤ ꯑꯃꯃꯃꯝ ꯂꯧꯊꯣꯛꯀꯗꯕꯅꯦꯕ
ꯑꯣ ꯑꯣ ꯑꯣ ꯑꯣ ꯑꯣ ꯍꯟꯗꯛꯇꯤ ꯑꯗꯨꯒꯨꯝꯕ ꯇꯧꯔꯁꯨ ꯗꯔꯀꯥꯔ ꯇꯥꯗ꯭ꯔꯦꯗ
ꯑꯦꯁ ꯍꯥꯏꯕ ꯌꯥꯝꯅꯤ ꯀꯨꯀꯤꯁꯤ
ꯅꯥꯈꯣ ꯑꯁꯤꯒꯤ ꯑꯁꯤꯒꯨꯝꯕ
ꯍꯣꯏ ꯍ ꯑꯩ ꯀꯥꯎꯔꯦ ꯑꯗꯨꯅꯦ ꯁꯣꯔꯤ ꯁꯣꯔꯤ
ꯀꯣꯛꯄꯤꯌꯣ ꯍꯥꯏꯌꯣ ꯃꯣꯏꯗ
ꯑꯥ ꯃꯣꯏ ꯁꯤꯦ ꯑꯩꯈꯣꯏꯔꯣꯝ ꯑꯩꯈꯣꯏꯔꯣꯝꯗꯤ ꯀꯦꯝ ꯇꯧꯗꯦꯕꯀꯣ ꯁꯤ ꯃꯇꯥꯏ ꯃꯇꯥꯏ ꯂꯩꯕꯗꯣ ꯑꯗꯨ ꯑꯗꯨ ꯑꯗꯨ ꯑꯩꯈꯣꯏꯅꯦꯕ ꯇꯝꯜꯂꯤꯁꯦ ꯑꯁ ꯑꯌꯥꯝꯕ ꯑꯩ ꯑ ꯃ ꯆꯣꯏ ꯆꯦꯟꯖ ꯀꯗ
ꯑꯣ꯭ꯔꯝꯣ
ꯑꯥ
ꯑꯆꯥ ꯑꯠꯆꯥ ꯑꯗꯨꯝ ꯂꯩꯔꯤꯗ ꯇꯨꯝꯕ ꯆꯥꯕ ꯐꯣꯟ ꯇꯧꯕ ꯑꯗꯨꯝ ꯁꯤ ꯐꯣꯟ ꯇꯧꯕꯅ ꯑꯩꯈꯣꯏꯒꯤ ꯊꯕꯛ ꯑꯣꯏꯔꯗꯤ ꯑꯗꯨꯝ
ꯄꯇꯥ ꯄꯥꯇꯥꯝ ꯖꯣꯕꯒꯨꯝꯕ ꯇꯧꯔꯦ
ꯇꯧꯗꯦ ꯍꯣꯏ ꯎꯝ ꯊꯕꯛ ꯇꯧꯗꯦ ꯍꯣꯏ ꯂꯥꯁ ꯏꯌꯔ ꯅ ꯭ꯔꯦꯖꯨꯁꯟ ꯂꯥꯁ ꯏꯔ ꯅ ꯭ꯔꯦꯖꯨꯌꯦꯁꯟ ꯍꯦꯛ ꯂꯣꯏꯕꯅꯤꯍꯦ ꯔꯣꯏꯖꯁꯟ ꯂꯣꯏꯔ ꯀꯛꯀ꯭ꯔꯤꯉ ꯄꯥꯔꯠ ꯇꯥꯏꯝꯁꯨ ꯇꯧꯒꯦꯔ ꯇꯠꯂꯦ ꯇꯕ꯭ꯔꯣ ꯍꯂꯣ ꯂ ꯍꯜꯂꯣ ꯎ ꯇꯥꯕ꯭ꯔꯣ ꯇꯥꯕ꯭ꯔꯣ ꯇꯥꯕ꯭ꯔꯣ